ꯍꯜꯂꯣ
ꯇꯥꯕꯤꯕ꯭ꯔꯣ
ꯇꯥꯏ ꯇꯥꯏ ꯁꯟꯗꯦ ꯑꯣꯏꯕꯒꯤ ꯉꯛꯇ ꯂꯥꯏꯕ
ꯂꯩ
ꯉꯁꯤꯗꯤ ꯑꯣꯐ ꯇꯥꯔꯦ ꯍꯥꯥ
ꯉꯁꯤꯗꯤ ꯑꯣꯞꯅꯦ
ꯎꯝ ꯀꯣꯛꯇꯦꯛ ꯅꯥꯔꯁꯤꯔꯤ ꯆꯠꯂꯦ ꯍꯤꯠ ꯄ ꯁꯣꯁꯥꯗ ꯍ ꯂꯥꯛꯥꯛꯗ ꯋꯥꯔ ꯂꯩꯗ ꯐ ꯄꯨꯡ ꯇꯔꯨꯛꯛꯇ ꯂꯣꯏꯗꯣꯏꯅꯦ
ꯄꯨꯡ ꯇꯔꯨꯛꯁꯤꯦ ꯉꯥꯜꯂꯤꯗ ꯀꯣ
ꯎ ꯑꯗꯨꯝ ꯌꯧꯔꯥꯄꯗꯤ ꯑꯗꯨ ꯑꯗꯨꯝ ꯃꯥꯝ ꯂꯩꯇ ꯄꯨꯡꯈꯥꯏ ꯆꯠꯇꯣꯏꯅꯦ ꯁꯤꯗꯒꯤ ꯌꯨꯝ ꯆꯠꯄ
ꯑꯌꯨꯛꯇꯗꯤ ꯄꯨꯡ ꯑꯌꯨꯛꯇ ꯄꯨꯡ ꯀꯌꯥꯗ ꯆꯠꯂꯤ ꯍꯥꯏꯕꯣ
ꯊꯦꯡꯅ ꯆꯠꯂꯦꯝ ꯃꯁꯤꯗꯤ ꯄꯨꯡ ꯇꯅꯥ ꯇꯥꯔꯦ ꯈꯣꯠꯄ ꯇꯔꯥ ꯍꯦꯜꯂꯦ ꯇꯔꯥ ꯍꯦꯜꯂꯦ ꯍꯥꯏꯕ ꯇꯔꯥ ꯃꯤꯅꯤꯠ ꯐꯤꯐꯇꯤꯟꯗ ꯊꯣꯛꯑꯦ ꯑꯣꯛꯇꯣꯗ ꯇꯣꯡꯉꯦ ꯈꯣꯡꯅ ꯆꯠꯄꯁꯨ ꯂꯩ ꯍꯜꯂꯛꯄꯗꯒꯤ ꯈꯣꯡꯒ ꯍꯜꯂꯦ
ꯑꯣꯛꯇꯣ
ꯃꯣꯏ ꯂꯩꯐꯝꯗꯒꯤ ꯀꯌꯥ ꯂꯧꯕ ꯄꯩꯁꯥ ꯀꯌꯥ ꯂꯧꯕ ꯕꯔꯥꯗꯤ
ꯑꯦ ꯇ꯭ꯋꯦꯟꯇꯤꯅꯦ ꯀꯥꯏꯩꯅꯣ ꯕꯖꯥꯔ ꯆꯠꯄꯒ ꯕꯖꯥ ꯁꯨ ꯃ ꯈꯣꯡ ꯍꯗꯗꯤ ꯈꯪꯖ ꯑꯅꯤꯔꯛ ꯇꯣꯡꯗꯦꯕ
ꯁꯟꯗꯦꯒꯨꯝꯕꯗꯩ ꯁꯨꯇꯤ ꯂꯩꯇꯕ꯭ꯔꯣ ꯅꯣꯏꯁꯦ
ꯎꯝ ꯁꯨꯇꯤ ꯂꯩꯣꯏꯖꯗꯦ ꯑꯗꯨꯕꯨ ꯂꯧꯒꯦ ꯍꯥꯏꯔꯁꯨ ꯌꯥꯕꯗꯤ ꯌꯥꯕ ꯃꯥꯜꯂꯦ ꯍꯥꯏꯗꯤ ꯉꯔꯥꯡ ꯅꯍꯥꯟ ꯂꯧꯕꯅꯤꯅ ꯇꯟꯕ ꯑꯗꯨ ꯊ
ꯃꯤ ꯀꯌꯥ ꯃꯤ ꯀꯌꯥꯅꯣ ꯅꯣꯏꯒꯤ ꯕ ꯊꯕꯛ ꯁꯨꯔꯤꯗꯧꯅ ꯇꯥꯕ꯭ꯔꯣ
ꯇꯔꯨꯛ ꯂꯩ ꯇꯔꯨꯛ ꯂꯥꯛꯑꯦ ꯏꯁꯇꯥꯐꯇꯤ ꯆꯥꯗꯕ꯭ꯔꯣ
ꯇꯥꯏ ꯇꯥꯏ
ꯏꯁꯇꯥꯞ ꯇꯔꯣꯛꯅꯩ ꯍꯥꯏꯕ
ꯅꯨꯄꯤ ꯉꯥꯛꯇ
ꯎꯝ
ꯑꯌꯨꯛꯇ ꯀꯩ ꯃꯊꯦꯜ ꯆꯥꯔꯒ ꯆꯠꯂꯦ ꯃꯁꯤ
ꯎꯁꯣꯏ ꯎꯁꯣꯏ ꯀꯩꯅꯣ ꯇꯧꯕꯗꯣ ꯄꯌꯥꯔꯗ ꯕꯔꯟ ꯇꯧꯕꯗꯣ ꯌꯨꯝꯗꯒꯤ ꯊꯔꯛ ꯉꯥꯔꯡ ꯍꯥꯥ ꯍꯥꯥ
ꯅꯪꯒꯤ ꯅꯪꯒ ꯂꯩꯃꯤꯟꯅꯕꯗꯨ
ꯎꯝ
ꯑꯗꯨ ꯅꯣꯏ ꯅꯣꯏ ꯅꯪ ꯅꯅꯥꯛꯇ ꯑꯗꯨꯝ ꯆꯥꯔꯤꯕꯣꯕ
ꯑ ꯃꯥ ꯃꯥ ꯇ ꯆꯥꯔꯤ ꯍꯟꯗꯛ
ꯃꯥ ꯑ
ꯑꯃꯨꯛ ꯑꯩꯉꯣꯟꯗ ꯆꯥꯗꯣꯏꯅꯦ ꯆꯦꯟꯖ ꯇꯔꯥꯟꯖ ꯇꯧꯕ ꯏꯊꯟꯗ ꯆꯥꯕꯁꯨ ꯇꯥꯟꯕ
ꯅꯪꯅ ꯑꯥꯗ ꯑꯃꯨꯛ ꯆꯥꯕ
ꯎꯝ ꯃꯉꯣꯟꯗꯒꯤ ꯊꯣꯡꯉꯒ ꯆꯥꯕ
ꯍꯥꯎꯔꯝꯒꯅꯤꯅꯦ ꯏꯃꯥꯅ ꯊꯥ ꯁꯨꯔꯦ
ꯑꯝꯝ ꯁꯨꯔꯝꯃꯅꯤ ꯈꯪꯗꯦ
ꯉꯁꯥꯏ ꯇꯧꯔꯛꯄꯗꯨ ꯂꯥꯛꯇꯦ ꯍꯥꯏꯕꯎ
ꯑꯎ ꯂꯥꯛꯇ
ꯑꯗꯨꯗꯤ ꯑꯩꯒꯤꯗꯤ ꯑꯃꯥꯡ ꯉꯦ ꯀꯩꯅꯍ‍‌ꯦ
ꯔꯤꯖꯦꯛ ꯎꯝ ꯇꯧꯔꯝꯃꯅꯤ ꯂꯥꯛꯇꯕꯒꯤ ꯑꯩꯁꯨ ꯈꯪꯗ꯭ꯔꯦ ꯍꯣꯔꯦꯟ ꯍꯜꯂꯛꯄꯗꯁꯨ ꯇꯧꯔꯛꯑꯣ ꯀꯩꯍꯥꯏꯕ ꯉꯥꯔꯡ
ꯉꯔꯥꯡ ꯅꯪꯒꯤꯗꯤ ꯐꯪꯕ꯭ꯔꯣ
ꯎꯝ ꯐꯪꯉꯦ ꯇ‌ꯣꯂꯣꯞ
ꯈꯔ ꯄꯨꯒ‌ꯦꯗꯅ ꯑꯗꯨꯗꯤ
ꯎꯝ ꯑꯩ ꯄꯣꯠ ꯀꯥꯈ꯭ꯔꯦ ꯌꯤꯜꯁ ꯀꯥꯈ꯭ꯔꯦ ꯑꯣꯟꯂꯥꯏꯟꯗ ꯆꯇꯥꯔꯦ
ꯐꯔꯦ ꯐꯔꯦ ꯀ‌ꯣ ꯅ‌ꯣꯏꯁꯦ
ꯅꯪꯒꯤꯁꯨ ꯐꯪꯅꯤꯗ ꯁꯦꯂꯔꯤ ꯍꯣꯠꯅꯔꯣ ꯄꯩꯁꯥ ꯇꯥꯟꯗꯕꯤꯗ ꯂꯥꯛꯑꯣ ꯄꯩꯁꯥ ꯂꯥꯛꯑꯣ ꯍꯥꯏꯕꯗꯤ ꯌꯥꯔꯣꯏꯌꯦ
ꯁꯤꯗ ꯀꯟꯅ ꯇꯧꯔꯤꯁꯦ
ꯎꯝ ꯏꯃꯥꯟꯅꯕꯤꯗꯁꯨ ꯇꯧꯕ꯭ꯔꯥ ꯄꯤꯌꯥꯅꯤ ꯏꯁꯇꯣ
ꯇꯧꯗꯦ ꯃꯥ ꯊꯕꯛ ꯆꯤꯟꯕ ꯃꯥꯜꯂꯦ ꯉꯁꯤ
ꯑꯥ ꯁꯟꯗꯦ ꯑꯣꯏꯕꯒꯤ ꯑꯣꯏꯔꯝꯃꯤ ꯆꯔꯆ ꯆꯠꯄꯒ
ꯍꯧꯖꯤꯛꯇꯤ ꯍꯜꯂꯛꯑꯝꯃꯅꯤꯗ
ꯎꯝ ꯅꯪꯗꯤ ꯂꯥꯏ ꯈꯨꯔꯨꯝꯕ ꯆꯠꯇꯕꯔꯣ
ꯆꯠꯇ꯭ꯔꯗꯤ ꯑꯩꯅ
ꯎ ꯑꯦ
ꯑꯩꯁꯨꯁꯨ ꯀꯩꯅꯣ ꯇꯧꯕꯅꯤꯅꯦ ꯀꯩꯅꯣꯅꯦꯕ
ꯀꯔꯦ
ꯀꯩꯅꯣꯅꯤ
ꯀꯩꯅꯣ ꯍꯥꯏꯗꯤ ꯀꯩꯅꯣ
ꯀꯔꯤ ꯀꯔꯤ ꯏꯟꯁꯥꯡ ꯊꯣꯡꯗꯣꯏꯕ ꯑꯁꯤ ꯍꯜꯂꯛꯑꯒ ꯀꯅꯥ ꯊꯣꯡꯗꯣꯏꯕ ꯅꯪꯅ ꯊꯣꯡꯒꯗ꯭ꯔꯣ
ꯑꯩ ꯊꯗꯅꯤ ꯀꯩꯅꯣꯒꯤꯦ ꯏꯁꯃꯂꯤ ꯊꯥꯗ ꯑꯅꯤꯔꯛ ꯑꯍꯨꯝꯔꯛ ꯊꯣꯡꯉꯗꯤ ꯂꯣꯏꯔꯦ ꯉꯔꯥꯡ ꯑꯩ ꯀꯩꯅꯣ ꯇꯧꯕꯗꯣ ꯄꯨꯛ ꯅꯥꯕꯒꯤꯗꯣ ꯑꯗꯨꯗꯤ ꯃꯥꯅ ꯊꯣꯡꯉꯦ ꯑꯩ ꯉꯝꯗꯕꯒꯤ
ꯑꯅꯥꯕꯗꯤ ꯅꯪꯁꯨ
ꯎ
ꯀꯔꯤꯅ
ꯄꯦꯔꯦꯠ ꯂꯥꯛꯄꯒꯦꯅꯦ ꯍꯣ ꯄꯦꯔꯦꯠ ꯂꯥꯛꯒ꯭ꯔꯗꯤ ꯀꯅꯥꯝ ꯉꯝꯃꯔꯣꯏ
ꯎꯝ
ꯏꯊ ꯅꯠꯇꯦ
ꯊꯤꯡꯕꯤꯕ ꯌꯥꯗ꯭ꯔꯣ
ꯎꯝ ꯀꯃꯥꯏꯅ
ꯅꯨꯄꯥꯗꯤ ꯊꯤꯔꯕꯣ ꯍꯟꯗꯛꯇꯤ
ꯏꯁ ꯂꯔꯦ ꯏꯗꯄꯥꯒꯤꯦ ꯋꯥꯔꯤꯔꯤꯗꯤ ꯇꯅꯤꯡꯗꯦ ꯇꯣ ꯑꯣ ꯅꯪꯗꯤ
ꯃꯇꯝ ꯃꯇꯝ ꯂꯩꯔꯤꯉꯩꯗ ꯊꯤꯗꯤ ꯌꯥꯝꯃꯟꯕꯒꯤ ꯀꯣ
ꯑꯩꯈꯣꯏꯒꯤꯗꯤ
ꯈꯔꯗꯤ ꯇꯥꯟꯊꯣꯛꯈ꯭ꯔꯕꯅꯤ
ꯀꯍꯕ
ꯈꯔꯗꯤ ꯇꯥꯟꯊꯣꯛꯈ꯭ꯔꯕꯅꯦꯕ ꯌꯥꯝꯃꯟꯕꯒꯤ
ꯆꯦꯁ ꯃꯥꯂꯦ ꯃꯥꯂꯦ
ꯎꯝ
ꯊꯤꯕꯤꯕ꯭ꯔꯣꯣ ꯊꯤꯕꯤꯕ꯭ꯔꯣ
ꯑꯩꯒꯤ
ꯎꯝ
ꯅꯪꯒꯤ ꯑꯩꯒꯤ ꯄꯂꯗ ꯅꯣꯏꯅ ꯅꯣꯏꯅ ꯁꯤꯕ ꯏꯁꯤꯡꯁꯨ ꯐꯖꯕ ꯌꯥꯎꯗꯦ
ꯀꯩꯅ ꯑꯩ ꯅꯪꯒꯤ ꯊꯤꯕꯤꯈ꯭ꯔꯕꯣ
ꯍꯣꯏꯅꯦ ꯊꯤꯕꯤꯌꯨꯅꯦ ꯌꯦꯡꯉꯁꯦ ꯐꯖꯕ ꯐꯖꯗꯕ
ꯑꯩ ꯑꯩ ꯏꯅꯥꯛꯇ ꯍꯧꯖꯤꯛꯁꯨ ꯑꯃ ꯂꯩꯅꯦ ꯐꯖꯕ ꯃꯒꯨꯟ ꯌꯥꯝ ꯂꯩꯕ ꯅꯨꯄꯥ ꯅꯨꯄꯥ ꯃꯆꯥ ꯃꯁ ꯃꯁꯇ
ꯍꯥꯥ
ꯐꯖ ꯃꯇꯇꯥꯥꯗꯤ ꯅꯦꯠꯋꯔꯛ ꯅꯨꯡꯉꯥꯏꯇꯦ ꯑ
ꯍꯜꯂꯣ ꯍꯂ
ꯇꯥꯏ
ꯇꯥꯕ꯭ꯔꯎ
ꯇꯥꯏꯌꯦ ꯇꯥꯏ ꯅꯦ ꯅꯪ ꯅꯦꯠꯋꯛ ꯇ ꯇꯥꯏꯌꯦꯕ ꯅꯪ ꯇꯥꯗꯕꯔꯣ ꯑꯥ
ꯇꯥꯔꯈꯃꯅ ꯍꯦ
ꯅꯪꯒꯤ ꯃꯤꯕꯅꯃꯤ ꯑꯩꯗꯤ ꯐꯖꯅ ꯇꯥꯏ
ꯇꯥꯏꯅ ꯈꯨꯝꯁꯨ ꯈꯨꯝꯗꯦ
ꯉꯁꯥꯏꯗꯤ ꯇꯥꯗꯦ ꯍꯧꯖꯤꯛꯅ ꯇꯥꯏꯅꯦ ꯅꯪꯒꯤ ꯅꯠ ꯋꯥꯒ ꯔꯣꯕꯣꯠ ꯃꯈꯣꯜ ꯃꯥꯂꯦꯕ ꯅꯪ ꯏꯟꯀꯣꯟ
ꯍꯧꯖꯤꯛꯁꯨ ꯍꯧꯖꯤꯛꯁꯨ ꯁꯨꯃꯥꯏꯅ ꯇꯧꯔꯤꯕꯣ
ꯑꯗꯨ ꯐ ꯌꯥꯔ ꯎ
ꯅꯣꯡ ꯆꯨꯕ꯭ꯔꯣ ꯆꯨꯗ꯭ꯔꯦ
ꯑ ꯆꯨꯗꯦ
ꯅꯨꯡꯁꯥ ꯁꯥꯕ꯭ꯔ ꯑꯗꯨꯗꯤ
ꯇꯧꯉ ꯂꯏꯖ ꯇ ꯐꯔꯦ ꯍꯣꯔꯦꯟ ꯇꯧꯁꯦ ꯑꯦꯁ ꯀꯔꯤꯅꯅꯨꯡ ꯈꯥꯅꯣꯗꯥꯏꯌꯦꯡ ꯅꯣꯡ ꯆꯨꯔꯤ ꯀꯥꯟꯁꯤꯗ
ꯅꯣꯡ ꯆꯨꯗꯦꯗꯤꯗꯤ ꯅꯪ
ꯎ ꯆꯣꯏꯦ ꯁꯤꯗꯗꯤ ꯂꯝꯕꯤ ꯆꯠꯄꯁꯨ ꯅꯨꯡꯉꯥꯏꯇ꯭ꯔꯦ ꯁꯤ ꯂꯣꯏꯔꯒꯦ ꯍꯣꯔꯦꯟ ꯍꯜꯂꯛꯄꯗ ꯇꯧꯁꯤꯀꯣ
ꯉꯈꯣꯡ ꯃꯁꯥꯅ ꯇꯥꯠꯈꯤꯅꯤꯗꯨꯗꯤ ꯇꯥꯏ ꯃꯁꯥꯅ ꯇꯥꯠꯈꯤꯅꯤꯕ
ꯍꯣꯏ ꯍꯣꯏ ꯈꯪꯉꯦꯕ ꯍꯣꯔꯦꯟ ꯍꯥꯏꯔꯛꯀꯦ ꯍꯥꯏꯕꯅꯤꯗ ꯀꯣ
ꯎꯝ ꯎꯝ ꯃꯁꯥꯅ ꯀꯛꯄꯗꯣ ꯉꯥꯏꯒꯗꯕꯅꯤ ꯇꯥꯕꯤꯕ꯭ꯔꯣ
ꯇꯥꯏ ꯕꯥꯏ ꯕꯥꯏ